ꯍꯜꯂꯣ ꯇꯥꯕ꯭ꯔꯣ
ꯑꯣ ꯇꯥꯏꯌꯦ ꯇꯥꯏ
ꯑꯣ ꯑꯩꯗꯤ ꯅꯪꯒꯤ ꯅꯋꯥꯛ ꯐꯠꯇꯕ꯭ꯔꯣ ꯍꯥꯏꯅ ꯈꯟꯕ
ꯁꯥꯏꯗ ꯏꯂ ꯂꯩꯔꯅꯤ ꯅ ꯉꯥꯏꯂ ꯏꯔꯅꯤ ꯅꯪ
ꯑꯩꯕꯨ ꯀꯣ ꯃꯨ ꯇꯔꯁ ꯂꯕ ꯀꯣ
ꯑꯥ
ꯑꯗꯨꯒꯤ ꯑꯃꯨꯛ ꯋꯥꯔꯤ ꯁꯥꯔꯦ
ꯁꯤꯅꯤꯅꯤꯅꯨꯡꯉꯥꯏꯕꯁꯦ
ꯑ ꯑꯁ ꯅꯨꯡꯉꯥꯏꯕ ꯆꯠꯅꯤ ꯑꯁꯤꯁꯦ
ꯍꯪꯗ
ꯅꯪ ꯆꯥꯛ ꯆꯔꯕꯣ
ꯆꯥꯗ꯭ꯔꯤꯌꯦ ꯑꯩꯈꯣꯏꯗꯤ
ꯊꯦꯡꯉꯦ
ꯑꯧ ꯑꯩꯈꯣꯏꯗꯤ ꯊꯦꯡ ꯊꯦꯡ ꯆꯥꯕꯗ
ꯑꯣ ꯅꯈꯣꯏꯗꯤ ꯉ ꯆꯥꯏ ꯆꯥꯏꯔꯦ
ꯀꯣꯏ ꯏꯟꯖꯥꯡ ꯁꯍꯔꯒꯤ
ꯑꯥꯂꯨ ꯆ ꯑꯥꯂꯨ ꯀꯥꯡꯁꯣꯏ ꯑꯥꯂꯨ ꯐ꯭ꯔꯥꯏ ꯑꯗꯨꯃꯥꯏꯅ ꯆ
ꯑꯍꯥꯎꯕ ꯉꯥꯛꯇꯅꯤꯅꯦ ꯁꯤꯅꯦ ꯎꯝ
ꯑꯍꯥꯎꯕ ꯉꯥꯏꯍꯥꯛꯅꯤ ꯑꯂꯨ ꯉꯥꯏꯍꯥꯛꯅꯤ ꯌꯥꯝ ꯍꯧꯋꯦ
ꯎꯝ ꯎꯝ
ꯀꯔꯤ ꯇꯧꯔꯒꯦ ꯉꯁꯤꯗꯤ ꯀꯔꯤ ꯇꯧꯔꯤꯦꯔꯥ
ꯑ ꯋꯥꯠꯇ꯭ꯔꯤ ꯑꯩꯈꯣꯏꯗꯤ
ꯍꯧꯒꯠꯇ꯭ꯦꯕ ꯑꯣ ꯃꯄꯥꯟꯗ ꯂꯩꯕ꯭ꯔꯥ
ꯅ ꯇꯇꯩ ꯃꯄꯥꯥꯅ ꯂꯩꯇꯦ
ꯎꯝ ꯅꯪ ꯐꯨꯠꯕꯣꯜ ꯌꯥꯡꯕ ꯃꯥꯜꯂꯦ ꯅ ꯍꯧꯖꯨꯔꯒ
ꯑꯥ ꯁꯨꯒ ꯌꯕꯏ
ꯎꯝ
ꯇꯨꯝꯕ ꯆꯥꯡ ꯅꯥꯏꯗ꯭ꯔꯦ ꯍꯟꯗꯛꯇꯤ
ꯅꯪ ꯁꯞꯄꯣꯔꯠ ꯇꯧꯕ ꯃꯤ ꯉꯝꯕ꯭ꯔꯥ ꯉꯝꯗꯕ꯭ꯔꯥ
ꯉꯁꯤꯗꯤ ꯉꯝꯗꯦ ꯅꯈꯣꯏꯗꯤ ꯑꯥꯔꯖꯦꯟꯇꯤꯅꯥ ꯅꯠꯇꯕꯅꯤꯅ
ꯑꯣ ꯑꯥꯔꯖꯦꯟꯇꯤꯅꯥ ꯄꯨ ꯀꯔꯤꯒꯤ ꯁꯞꯄꯣꯔꯠ ꯇꯧꯗꯕ꯭ꯔꯥ
ꯑꯥꯔꯖꯦꯟꯇꯤꯅꯥꯅꯤ ꯑꯩꯈꯣꯏꯁꯦ ꯈ꯭ꯋꯥꯏ ꯍꯩꯅꯗꯕꯩ
ꯀꯔꯤꯒꯤ ꯍꯩꯅꯗꯕ꯭ꯔꯣꯅꯦ ꯃꯤꯅ ꯐꯖꯩ ꯍꯥꯏꯔꯒ
ꯐꯦꯟꯁꯤꯡꯗꯣ ꯋꯥꯊꯤ ꯋꯥꯔꯦꯝ ꯌꯥꯝ ꯉꯥꯡꯉꯦꯕ ꯑꯗꯨꯒꯤ
ꯑꯁ ꯐ꯭ꯔꯦꯟꯁꯤꯡꯗ ꯑꯩꯈꯣꯏꯅ ꯒ꯭ꯔꯨꯞ ꯒ꯭ꯔꯨꯞ ꯇꯧꯔꯒ ꯄꯛ ꯀꯩꯅꯣ ꯇꯧꯔꯒ ꯀꯩꯅꯣ ꯎꯝ ꯄꯩꯁꯥ ꯊꯥꯅꯔꯒ ꯇꯧꯕꯁꯦ ꯂꯤꯁꯤꯡ ꯇꯔꯥꯒꯨꯝꯕ ꯉꯥꯝ ꯑ ꯀꯩꯅꯣ ꯐꯪꯉꯦ ꯍꯥꯏꯅ ꯍꯥꯏꯌꯦꯅꯦ ꯏꯃꯥꯟꯅꯕ ꯑꯃꯗꯣ
ꯍꯣꯏ ꯕꯦꯠ ꯇꯧꯔꯗꯤ ꯁꯨꯃꯥꯏ ꯐꯪꯕ ꯀꯥꯡꯒꯨꯁꯨ ꯂꯩꯔꯝꯅꯤ
ꯎꯝ ꯃꯣꯏꯗꯨ ꯃꯤ ꯌꯥꯝꯔꯒ ꯕꯦꯠ ꯇꯧꯕ ꯃꯥꯜꯂꯦꯕ ꯃꯤ ꯑꯃꯗ ꯂꯤꯁꯤꯡ ꯇꯔꯥ ꯇꯔꯥ ꯐꯪꯉꯦ ꯍꯥꯏꯌꯦ
ꯑꯥ
ꯑꯗꯨꯒꯤ ꯑꯩꯅ ꯃꯤꯅ ꯅꯨꯡꯉꯥꯏꯅ ꯐꯤꯠꯕꯣꯜ ꯁꯥꯟꯅꯔꯒ ꯅꯣꯏꯅ ꯄꯩꯁꯥ ꯇꯥꯜꯂꯦ ꯍꯥ ꯍꯥꯏꯅ ꯍꯥꯏꯕꯅꯦꯕ
ꯅꯪꯗꯤ ꯇꯧꯗ꯭ꯔꯣ
ꯇꯧꯗꯦꯗ ꯑꯩꯈꯣꯏꯗꯤ ꯍꯟꯗꯛꯇꯤ ꯐꯥꯏꯅꯦꯜ ꯀꯥꯗ꯭ꯔꯤꯑꯅ
ꯎꯝ
ꯀ꯭ꯋꯥꯇꯔ ꯐꯥꯏꯅꯦꯜ ꯒꯨꯝꯕ ꯀꯥꯔꯀꯥꯟꯗ ꯍꯧꯔꯗꯕꯅꯤ
ꯎꯝ ꯑꯗꯨꯏꯀꯥꯟꯗ ꯅꯨꯡꯉꯥꯏꯔꯅꯤꯗ
ꯍꯧꯖꯤꯛꯇꯤ ꯍꯣꯏ ꯒ꯭ꯔꯨꯞ ꯁꯇꯦꯠꯇꯤ ꯂꯣꯏꯒ꯭ꯔꯦ ꯑꯗꯨ ꯉꯔꯥꯡ ꯁꯤꯅꯤꯉꯥꯏ ꯉꯁꯤꯖꯨ ꯁꯤꯅꯤꯉꯥꯏ ꯈꯖꯤꯛꯇꯪ ꯉꯥꯛꯇ ꯉꯥꯏꯔꯕꯅꯦꯍꯦ ꯑꯔꯖꯦꯟꯇꯤꯅꯥ
ꯎꯝ ꯍꯣꯏ ꯑꯗꯨꯅꯦ ꯗꯥꯎ ꯌꯥꯕꯒꯤ ꯂꯥꯁꯇꯒꯤ ꯊ꯭ꯔꯤ ꯀꯥꯔꯕ ꯃꯣꯏꯅ ꯒꯣꯜ ꯀꯣ
ꯎꯝ ꯌꯦꯡꯕ꯭ꯔꯣ
ꯈꯔ ꯈꯔ ꯌꯦꯡꯕ ꯑꯧ ꯍꯧꯒꯠꯂꯒ
ꯅꯪꯗꯤ ꯃꯦꯁꯤꯔꯣ ꯔꯣꯅꯥꯜꯗꯣꯔꯣ ꯃꯦꯁꯤꯔꯣ
ꯑꯩꯗꯤ ꯑꯃꯕꯨ ꯍꯥꯏꯕ ꯂꯩꯗꯦꯗ ꯑꯗꯨꯝ ꯌꯥꯎꯔꯒ ꯇꯤꯝ ꯐꯖꯕ ꯈꯣꯏꯗꯣ ꯑꯗꯨꯝ ꯁꯞꯄꯣꯔꯠ ꯇꯧꯕꯅꯤꯗ
ꯗꯤ ꯑꯗꯨꯝ ꯂꯣꯏꯔꯦꯕ
ꯑ ꯑ ꯐꯖꯔꯗꯤ ꯑꯗꯨꯝ ꯂꯣꯏꯔꯦ ꯀꯅꯥꯅꯣ ꯁꯥꯟꯅꯕ ꯈꯣꯏꯗꯨ ꯀꯅꯥꯅ ꯉꯝꯒꯦꯔꯥ ꯍꯥꯏꯕꯁꯦ ꯉꯁꯤ ꯁꯤꯅ ꯉꯝ ꯒꯅꯦ ꯍꯥꯏꯅ ꯑꯩꯒꯤ ꯋꯥꯈꯜꯗ ꯂꯩꯔꯗꯤ ꯑꯗꯨ ꯒ꯭ꯔꯨꯞꯇꯣ ꯑꯗꯨꯝ ꯁꯞꯄꯣꯔꯠ ꯇꯧꯕ ꯅꯍꯥꯟ ꯑꯩ ꯏꯟꯂꯦꯟꯒ ꯅꯦꯒ꯭ꯔꯣ ꯈꯣꯏꯗꯨ ꯀꯔꯤꯔꯣ ꯁꯅꯥꯕꯗꯨ ꯑꯩꯅꯦ ꯅꯦꯒ꯭ꯔꯣ ꯈꯣꯏꯅ ꯐꯨ ꯐꯥꯔꯁꯇꯗꯤ ꯒꯣꯜ ꯆꯟꯗꯤ ꯆꯟꯈ꯭ꯔꯦꯕ ꯑꯗꯨ ꯑꯣꯏꯔꯁꯨ ꯑꯩꯅ ꯏꯪꯂꯦꯟꯅ ꯉꯥꯝꯒꯅꯤ ꯉꯝ ꯌꯥꯔꯒ ꯂꯥꯁꯇ ꯏꯪꯂꯦꯟꯅ ꯅꯩꯕꯤꯔꯦ
ꯎꯝ
ꯑꯩꯗꯤ ꯑꯗꯨꯃꯥꯏꯅ ꯇꯧꯕ ꯑꯦꯇꯤꯝ ꯁꯞꯄꯣꯔꯠ ꯇꯧꯕꯗꯤ ꯂꯩꯇꯦ ꯑꯗꯣ ꯌꯥꯡꯕꯀꯥꯟꯗꯀꯣ ꯅꯤꯇꯤꯁꯨ ꯌꯥꯡꯗꯦꯗ ꯑꯗꯨ ꯌꯥꯡ ꯀꯥꯟꯗ ꯑꯗꯨꯝ ꯐꯖꯕꯕꯨ ꯑꯗꯨꯝ ꯁꯞꯄꯣꯔꯠ ꯇꯧꯕ
ꯏꯪꯂꯦꯟꯁꯨ ꯐꯖꯕꯅꯦ
ꯎꯝ
ꯃꯣꯏ ꯁ꯭ꯀꯋꯥꯠꯇꯨ ꯁꯥꯊꯤꯕ ꯉꯥꯛꯇꯅꯦꯕ
ꯎꯝ ꯐꯖꯩ ꯍꯣꯏ
ꯍꯟꯗꯛꯇꯤ ꯄꯣꯔꯇꯨꯒꯥꯜꯅ ꯀꯩꯅꯣ ꯇꯧꯔꯅꯤ ꯔꯦꯁ ꯇꯧꯔꯅꯤ ꯁꯤꯈ꯭ꯔꯦ ꯅꯍꯥꯟꯗꯣ ꯕ꯭ꯔꯥꯖꯤꯜꯒ ꯄꯣꯔ
ꯑꯣ ꯑꯣ ꯑꯣ ꯍꯣꯏ ꯎꯁ ꯅꯨꯡꯁꯤꯕꯗꯤ ꯅꯨꯡꯁꯤꯕꯅꯦ ꯃꯣꯏꯕꯨꯁꯨ
ꯍꯣꯏ ꯗꯥꯎ ꯌꯥꯗꯤꯅꯦ ꯃꯣꯏꯁꯦ
ꯎꯝ
ꯐꯖꯕꯁꯨ ꯈꯤꯇꯪ ꯋꯥꯠꯂꯤ
ꯎꯝ ꯑꯗꯨꯒꯤꯅꯦ
ꯑꯩꯈꯣꯏ ꯃꯤꯒꯨꯝꯕ ꯁꯥꯟꯅꯔꯗꯤ ꯌꯥꯝ ꯏꯟꯇꯔꯦꯁ ꯂꯩꯅ ꯌꯦꯡꯕꯁꯨ ꯌꯥꯕꯀꯣ
ꯀꯣꯟꯇ꯭ꯔꯤꯗꯤ ꯌꯥꯎꯗ꯭ꯔꯒ ꯑꯗꯨꯒꯤ
ꯑꯈꯣꯏꯗꯤ ꯏꯟꯗꯤꯌꯥ ꯑꯩꯈꯣꯏ ꯀꯟꯇ꯭ꯔꯤ ꯏꯟꯗꯤꯌꯥ ꯍꯥꯏꯕꯁꯤ ꯄꯣꯄꯨꯂꯦꯁꯟꯗꯤ ꯌꯥꯝ ꯌꯥꯝꯔꯒ ꯀꯩꯅꯣ ꯇꯧꯕꯁꯨ ꯉꯝꯗ꯭ꯔꯤꯅꯦ ꯀ꯭ꯋꯥꯂꯤꯐꯥꯏ ꯇꯧꯕ ꯐꯧ ꯉꯝꯗꯦꯅꯦ ꯑꯩꯈꯣꯏ ꯏꯟꯗꯤꯌꯥ
ꯎꯝ ꯍꯣꯏ ꯏꯟꯗꯤꯌꯥ ꯁꯤꯡꯖꯦ ꯑꯗꯨꯝ ꯀꯩꯅꯣ ꯍꯥꯏꯁꯤꯔ ꯑꯩꯈꯣꯏ ꯑꯁꯤꯔꯣꯝꯗꯁꯨꯝ ꯅꯣꯔꯤꯁ ꯔꯨꯝꯗꯁꯨ ꯉꯥꯏꯔꯦ ꯄ꯭ꯂꯦꯌ꯭ꯔꯒꯨꯝꯕꯁꯦ ꯄꯛ ꯂꯩꯗꯕ ꯍꯥꯏꯕ ꯇꯥꯔꯦ
ꯑꯩꯈꯣꯏꯒꯤꯗꯤ ꯌꯥꯗꯦꯃꯤ ꯍꯥꯏ ꯗꯤ ꯃꯌꯥꯡꯒꯨꯝꯕ ꯉꯥꯛꯇ ꯁꯥꯟꯅꯍꯜꯂꯦꯕ ꯍꯣꯏꯗꯤ ꯍꯥꯏꯗꯤ ꯄꯩꯁꯥ ꯄꯤꯔꯒ ꯆꯪꯍꯟꯕꯖꯥꯠꯇ ꯑꯗꯨꯃꯥꯏꯅ ꯇꯧꯕ ꯃꯤ ꯂ ꯑꯗꯨ ꯑꯗꯨꯒꯝꯕ ꯌꯥꯝꯕꯒꯤ ꯍꯥꯏꯗꯤ ꯁꯤꯗ ꯅꯣꯔꯠ ꯏꯁꯇ ꯁꯥꯟꯅꯕ ꯃꯤꯖꯤꯡꯖꯦ ꯑ ꯑꯍꯩꯕꯩ ꯂꯩꯔꯖꯨ ꯆꯪꯕ ꯉꯝꯗꯕꯗꯣ ꯃꯅꯨꯡ ꯆꯪꯕ ꯉꯝꯗꯕꯗꯣ
ꯎꯝ
ꯁꯥꯅ ꯑꯌꯥꯝꯕ ꯇꯧꯋꯦꯕ ꯑꯗꯨꯒꯤ ꯃꯌꯥꯡꯁꯤꯡꯗꯤ ꯍꯩꯇꯕꯅꯦ ꯌꯥꯝꯃꯦꯕ ꯌꯥꯗꯦ
ꯎꯝ
ꯃꯌꯥꯡꯅ ꯀꯗꯥꯏ ꯌꯥꯗꯣꯏꯅꯣ
ꯕꯣꯏ ꯁ꯭ꯇꯦꯟꯗ꯭ꯔꯁꯨꯨ ꯌꯥꯝ ꯀꯩꯅꯣ ꯇꯧꯕꯒꯨꯝ
ꯏꯟꯗꯤꯌꯥꯗꯤ ꯀ꯭ꯔꯤꯀꯦꯠꯇ
ꯎꯝ ꯀ꯭ꯔꯤꯀꯦꯠꯀꯨꯝꯕꯗꯗꯤ ꯑꯗꯨꯝ ꯈꯔ ꯂꯩꯌꯦꯀꯣ
ꯑꯥ ꯀ꯭ꯔꯤꯀꯦꯠꯇꯗꯤ ꯈ꯭ꯋꯥꯏ ꯁꯥꯊꯤꯕꯅꯤꯅꯦ ꯀ꯭ꯔꯤꯀꯦꯠꯕꯨ ꯀꯃꯥꯏ ꯌꯦꯡꯗꯣꯏꯅꯣ ꯍꯥꯏꯕꯅꯤ
ꯈꯪꯗꯦ ꯃꯤꯗꯤ ꯑꯗꯨꯝ ꯌꯦꯡꯅꯩꯅꯦ ꯑꯩꯈꯣꯏꯗꯤ ꯄꯥꯛ ꯌꯥꯡꯗꯦ ꯐꯨ ꯌꯥꯡꯕ ꯅꯨꯡꯉꯥꯏꯕꯁꯦꯀꯣ ꯐꯨꯑꯥ ꯒꯦꯝꯁꯦ ꯐꯨꯠꯕꯣꯜ ꯈ꯭ꯋꯥꯏꯗꯒꯤ ꯍꯥꯏꯗ꯭ꯔꯁꯨ ꯁꯥꯟꯅꯕ ꯍꯩꯇ꯭ꯔꯁꯨ ꯀꯣ ꯐꯨꯠꯕꯣꯜꯁꯤ ꯑꯗꯨꯝ ꯌꯥꯝꯕ ꯅꯨꯡꯉꯥꯏꯌꯦ ꯍꯥꯏꯕ ꯃꯤꯅ ꯁꯥꯟꯅꯕ ꯑꯩꯈꯣꯏ ꯈ꯭ꯔꯤꯁꯃꯥꯁ ꯃꯇꯝꯗꯁꯨ ꯑꯗꯨꯝ ꯁꯥꯟꯅꯩꯗꯅ ꯐꯨꯠꯕꯣꯜꯒꯨꯝꯕꯆꯦ
ꯑ
ꯎꯝ ꯁꯥꯟꯅꯕ ꯌꯥꯡꯕ ꯌꯥꯝ ꯅꯨꯡꯉꯥꯏꯌꯦ ꯑꯇꯣꯞꯄ ꯒꯦꯝꯁꯦ ꯁꯥꯟꯅꯕꯁꯦ ꯌꯥꯡꯕ ꯍꯩ ꯂꯩꯠꯇꯦꯕ ꯀꯅꯥꯅ ꯉꯝꯕ꯭ꯔꯥ ꯀꯅꯥꯅ ꯀꯔꯤ ꯇꯧꯕ꯭ꯔꯥꯁꯨ ꯈꯪꯗꯦ ꯄꯨꯕꯣꯕꯨꯗꯤ ꯑꯗꯨꯝ ꯌꯥꯝꯌꯥꯝꯕ ꯅꯨꯡꯉꯥꯏ
ꯑꯥ ꯈꯪꯗꯕ ꯃꯤꯅꯁꯨ ꯔꯨꯜ ꯀꯩꯀꯥ ꯈꯪꯗꯕ ꯃꯤꯅꯁꯨ ꯑꯗꯨꯝ ꯌꯦꯡꯕ ꯅꯨꯡꯉꯥꯏꯕ ꯄꯣꯠꯅꯤꯗ
ꯑꯗꯨꯅꯦꯕ ꯔꯨ ꯈꯥꯡꯗ꯭ꯔꯁꯨ ꯑꯗꯨꯝ ꯌꯥꯡꯕ ꯅꯨꯡꯉꯥꯏꯕ
ꯑꯥ
ꯐꯨꯕꯣꯁꯦ ꯑꯩꯈꯣꯏꯁꯦꯍꯣ ꯃ ꯃꯅꯤꯄꯨꯔ ꯔꯣꯝꯗꯒꯤꯁꯨ ꯑꯗꯨꯝ ꯀꯩꯅꯣ ꯏꯟꯗꯤꯌꯥꯔꯣꯝꯗꯒꯤꯁꯨ ꯇꯤꯝꯁꯦ ꯑꯃꯗꯤ ꯄ꯭ꯂꯦꯌꯔꯁꯦ ꯑꯗꯨꯝ ꯊꯣꯛꯈ꯭ꯔꯗꯤ ꯐꯥꯒ ꯇꯧꯅꯤ ꯍꯥꯏꯕꯁꯦ ꯑꯩꯈꯣꯏ ꯃꯤꯁꯤꯡꯁꯤ ꯅꯍꯥꯟꯗꯒꯤꯀꯣ ꯍꯧꯖꯤꯛꯀꯥꯟꯗꯤ ꯈꯔꯗꯤ ꯏꯁꯇꯦꯟꯗꯔꯗꯤ ꯕꯣꯗꯤ ꯑꯣꯏꯔꯦꯕ ꯁꯥꯟꯅꯕꯗ ꯆꯠꯁꯦ ꯍꯥꯏꯕꯗ ꯃꯤꯅ ꯏꯟꯇꯔꯦꯁ ꯂꯩꯕꯗ ꯃꯃꯥ ꯃꯄꯥꯅꯁꯨ ꯌꯥꯝ ꯁꯄꯣꯔꯠ ꯇꯧꯗꯦꯕꯀꯣ ꯂꯥꯏꯔꯤꯛ ꯂꯥꯏꯔꯤꯛ ꯂꯥꯏꯔꯤꯛ ꯂꯥꯏꯔꯤꯛ ꯂꯥꯏꯔꯤꯛ ꯉꯥꯛꯇ ꯀꯩꯅꯣ ꯇꯧ ꯑꯌꯥꯝꯕ ꯇꯧꯔꯕꯒꯤꯀꯣ ꯑꯣꯜ ꯔꯤ ꯁ ꯇꯝꯃꯣ ꯑꯗꯨꯕꯨ ꯀꯅꯥꯒꯨꯝꯕ ꯐꯤꯠ ꯇꯥꯕ ꯑꯩ ꯁꯥꯟꯅꯕꯗ ꯏꯟꯇ꯭ꯔꯦꯁ ꯂꯩ ꯍꯥꯏꯕꯁꯤꯡꯁꯦ ꯑꯩꯈꯣꯏꯅ ꯁꯞꯄꯣꯔꯠ ꯇꯧꯕꯤꯔꯗꯤꯀꯣ ꯎꯝ ꯑꯌꯥꯝꯕꯗ ꯀꯩꯅꯣ ꯂꯩꯒꯗꯕꯅꯤꯀꯣ ꯐꯣꯔ ꯋꯤꯂꯔ ꯑꯣꯏꯔꯣ ꯑꯃ ꯑꯣꯏꯔꯣ ꯑꯃ ꯑꯣꯏꯔꯣ ꯀꯩꯅꯣ ꯇꯧꯗꯦꯕ ꯁꯥꯟꯅꯕ ꯍꯥꯏꯕꯗ ꯌꯥꯝꯅ ꯁꯄꯣꯔꯠ ꯇꯧꯕꯤꯕ ꯇꯧꯕꯗꯣ ꯍꯥꯏꯕꯗꯤ ꯑꯇꯣꯞꯄ ꯇ꯭ꯔꯦꯅꯤꯡ ꯆꯠꯄ ꯑꯗꯨꯒꯨꯝꯕ ꯑꯌꯥꯝꯕ ꯗꯣꯛꯇꯔꯒꯨꯝꯕ ꯑꯣꯏꯔꯣ ꯅꯔꯁꯤꯡꯒꯨꯝꯕ ꯑꯣꯏꯔꯣ ꯑꯌꯥꯝꯕ ꯑꯗꯨꯒꯨꯝꯕꯗ ꯇꯧꯕꯤꯑꯕꯀꯣ
ꯐꯨꯠꯕꯣꯜꯒꯤ ꯂꯝꯕꯤꯁꯦ ꯐꯨꯠꯕꯣꯜꯒꯤ ꯂꯥꯏꯟꯁꯦ ꯈꯤꯇꯪ ꯀꯩꯅꯣꯗꯤ ꯇꯧꯕꯩꯅꯦ ꯏꯟꯗꯤꯌꯥ ꯑꯩꯈꯣꯏꯒꯤ ꯀꯅꯤ ꯍꯥꯏ ꯀꯔꯤ ꯍꯥꯏꯁꯤꯔꯥ
ꯎꯝ
ꯑꯩꯈꯣꯏꯒꯤꯗꯤ ꯍꯥꯏ ꯐꯨꯠꯕꯣꯜꯒꯤ ꯍꯥꯏꯔꯒꯗꯤ ꯑꯩꯈꯣꯏꯒꯤꯗꯤ ꯂꯥꯁꯇ ꯃꯥꯡꯉꯦꯕ ꯍꯥꯏꯗꯤ ꯁꯅꯥ ꯁꯅꯥꯔꯒ ꯂꯥꯁꯇ ꯍꯥꯏꯗꯤ ꯑꯐꯥꯎꯕ ꯑꯣꯏꯗ꯭ꯔꯗꯤ ꯍꯥꯏꯗꯤ ꯄ꯭ꯔꯣꯐꯦꯁꯅꯦꯜ ꯑꯣꯏꯕ ꯉꯝꯗ꯭ꯔꯗꯤ ꯑꯗꯨ ꯂꯥꯁ ꯄꯣꯞ ꯇꯥꯅꯤꯕ
ꯎꯝ
ꯄꯩꯁꯥꯗꯤ ꯌꯥꯝ ꯆꯪꯗꯣꯏꯅꯦꯕ ꯃꯨꯛꯁꯨꯅꯥꯔꯤꯉꯩꯗꯨꯗꯤ
ꯍꯣꯏ ꯑꯗꯨ ꯑꯗꯨꯃꯥꯏꯅ ꯑꯣꯏꯔꯝꯃꯦ ꯍꯣꯏ
ꯐꯪꯕꯗꯒꯤ ꯍꯦꯟꯅ ꯑꯩꯈꯣꯏꯅ ꯄꯩꯁꯥ ꯆꯪꯕꯗꯨꯅ ꯀꯩꯅꯣ ꯌꯥꯝꯗꯣꯏꯅꯦꯕ
ꯑ ꯑꯗꯨꯒꯨꯝꯕꯁꯨ ꯑꯣꯏꯔꯝꯅꯤ ꯍꯣꯏ ꯗꯥꯏ
ꯃꯅꯨꯡ ꯆꯪꯕ ꯍꯥꯏꯗꯤ ꯑꯥꯏ ꯑꯦꯁ ꯑꯧꯒꯨꯝꯕ ꯀꯩꯅꯣ ꯇꯧꯈ꯭ꯔꯗꯤ ꯄꯔꯐꯣꯝ ꯇꯧꯕ ꯉꯝꯅꯗꯤꯀꯣ ꯑꯦ ꯑꯦꯁ ꯑꯦꯣꯒꯨꯝꯕꯗ ꯆꯪꯈ꯭ꯔꯗꯤ ꯍꯤꯡꯗꯤ ꯍꯤꯡꯉꯤ ꯑꯗꯣ ꯑꯩ ꯑꯆꯧ ꯑꯐꯥꯎ ꯆꯪꯕ ꯉꯝꯗꯦꯕ ꯍꯧꯖꯤꯛꯁꯦ
ꯑ ꯐꯣꯂꯅ ꯆꯕ
ꯎ
ꯑꯗꯨꯅꯤ ꯑꯗꯨꯒꯤꯗꯃꯛꯇꯁꯨ ꯃꯤ ꯌꯥꯝ ꯆꯪꯗꯕ ꯃꯥꯜꯂꯦꯀꯣ
ꯑꯥ
ꯐꯤꯠꯀꯨꯝꯕ ꯇꯥꯔꯗꯤ ꯑꯗꯨꯝ ꯇ꯭ꯔꯥꯏ ꯇꯧꯒꯦ ꯇꯧꯕꯅꯤꯅ ꯑꯁꯦꯡꯕꯗꯤ
ꯎꯝ ꯍꯧꯖꯤꯛ ꯈꯔ ꯈꯔꯗꯤ ꯇꯧꯔꯤꯑꯅ ꯑꯗꯨꯝꯃꯤ
ꯎꯝ
ꯑꯩꯅ ꯆꯌꯣ ꯑꯃꯗ ꯌꯥꯎꯔꯗꯤ ꯍꯤꯡꯉꯤ
ꯎꯝ ꯑꯗꯨꯒꯨꯝꯕ ꯁꯥꯟꯅꯕ ꯉꯝꯕꯗꯤ ꯈꯔ ꯂꯨꯗꯤ ꯂꯨꯒ ꯃꯥꯜꯂꯦ ꯄ꯭ꯂꯦꯌꯔꯁꯤꯡꯁꯦ
ꯑꯥ
ꯐꯨꯠꯕꯣꯜꯒꯨꯝꯕꯁꯦ ꯁꯥꯟꯅꯅꯤꯡꯕꯗꯤ ꯌꯥꯝ ꯁꯥꯟꯅꯅꯤꯡꯉꯦꯕ ꯍꯥꯏꯕꯗꯤ ꯚꯤꯂꯦꯖ ꯚꯤꯂꯦꯖꯖꯔꯗꯁꯨ ꯑꯗꯨꯝ ꯀꯩꯅꯣ ꯒ꯭ꯔꯨꯞ ꯒ꯭ꯔꯨꯞ ꯇꯧꯔꯒꯀꯣ
ꯑꯥ
ꯎ ꯁꯥꯟꯅꯕꯗꯤ ꯁꯥꯟꯅꯅꯤꯡꯉꯦꯕ ꯑꯗꯨ ꯌꯥꯝꯅ ꯀꯩꯅꯣ ꯍꯥꯏ ꯑꯣꯏꯕ ꯉꯝꯗꯕ ꯍꯥꯏꯕ ꯇꯥꯔꯦ
ꯎꯝ ꯁꯥꯕꯅ ꯂꯣꯏꯔꯦꯃꯤ ꯇꯝꯄꯥꯛꯁꯨ
ꯎꯝ ꯁꯥꯕ꯭ꯔꯣ
ꯍꯣꯏ ꯌꯥꯝ ꯊꯤ ꯁꯥꯏ
ꯑꯥ
ꯅꯨꯡꯁꯥ ꯊꯣꯛꯇ꯭ꯔꯁꯨ ꯁꯥꯏꯅꯦ ꯇꯧꯔꯤꯁꯤ
ꯅꯨꯡꯁꯥꯇꯨ ꯁꯥꯔꯒ ꯍꯧꯖꯤꯛꯇꯤ ꯑꯃꯨꯛꯀ ꯑꯃꯨꯛꯒ ꯁꯥꯕ ꯀꯩꯅꯣ ꯇꯧꯔꯒ ꯅꯨꯡ ꯆꯨꯒꯦꯔ ꯍꯥꯏꯅ ꯂꯥꯛꯄ ꯑꯗꯨꯒ ꯑꯃꯨꯛꯒ ꯆꯨꯔꯛꯇ꯭ꯔꯦꯕ
ꯎꯝ ꯑꯩ ꯕꯦꯛꯒ꯭ꯔꯥꯎꯟ ꯅꯣꯏꯁ ꯂꯩꯕ꯭ꯔꯣ ꯑꯩꯒꯤ ꯇꯥꯕ꯭ꯔꯣ
ꯍꯣꯏ ꯇꯥꯕꯗꯤ ꯐꯖꯅ ꯇꯥꯏꯕ ꯑꯩꯒꯤ ꯑꯉꯥꯡꯁꯤꯡꯁꯨ ꯂꯥꯛꯄ ꯍꯧꯖꯤꯛ
ꯑꯩꯒꯤ ꯕꯦꯛꯒ꯭ꯔꯥꯎꯟꯗꯤ ꯇꯥꯕ꯭ꯔꯥ ꯑꯩ ꯕꯦꯛꯒ꯭ꯔꯥꯎꯟ ꯃꯈꯣꯟ ꯇꯥꯕ꯭ꯔꯥ
ꯇꯥꯗꯦ ꯇꯥꯗꯦ ꯅꯪ ꯃꯈꯣꯟ ꯉꯥꯛꯇ ꯇꯥꯌꯦ
ꯑ ꯑꯩ ꯔꯣꯝꯅ ꯂꯩꯌꯦꯕ
ꯑꯣ ꯑꯣ
ꯃꯄꯥꯟꯗꯗꯤ ꯀꯟ ꯁꯥꯔꯠ ꯇꯧꯔ ꯂꯩꯔꯣꯏꯁꯤꯗ ꯑꯗꯨ
ꯑꯣ
ꯉꯁꯤ ꯏꯚꯦꯟꯁ ꯄꯥꯡꯊꯣꯛꯀꯅꯤꯌꯦ ꯌꯥꯏꯁꯀꯨꯜꯗ
ꯅꯣꯡ ꯆꯨꯒꯦꯔꯥ ꯍꯥꯏꯔꯒ ꯅꯣꯡꯁꯨ ꯆꯨꯔꯛꯇ꯭ꯔꯦ ꯑꯃꯨꯛꯀ ꯅꯨꯡꯁꯥ ꯁꯥꯕꯅ ꯂꯣꯏꯔꯕꯅꯤꯗ
ꯂꯝꯄꯥꯛ ꯂꯩꯕ꯭ꯔꯣ
ꯍꯣꯏ ꯇꯝꯄꯥꯛꯇꯥ ꯂꯩꯌꯦ
ꯑꯥ
ꯆꯤꯡꯗꯗꯤ ꯏꯪꯕꯅꯤꯗ ꯑꯁꯤꯗꯅ ꯍꯦꯟꯅ ꯁꯥꯕꯅꯦꯕ
ꯑ ꯍꯥꯟꯅꯒ ꯃꯥꯅꯗ꯭ꯔꯦꯗ ꯄꯨ ꯁꯥꯒꯠꯂꯦ
ꯎꯝ ꯁꯥ ꯅꯣꯡ ꯆꯨꯓꯗꯤ ꯌꯥꯝ ꯁꯥꯕ ꯑꯣꯏꯗꯕꯅꯦꯕ
ꯑꯥ
ꯅꯣꯡ ꯆꯨꯗ꯭ꯔꯗꯤ ꯌꯥꯝ ꯁꯥꯕ ꯍꯥꯏꯕ ꯇꯥꯔꯦ
ꯍꯣꯏ ꯅꯣꯡ ꯆꯨꯗ꯭ꯔꯗꯤ ꯌꯥꯝ ꯁꯥꯢ
ꯅꯣꯡ ꯆꯨꯒꯦ ꯅꯨꯡ ꯆꯨꯒꯦ ꯒꯦꯔꯥ ꯅꯣꯡꯖꯨꯒꯤꯦꯔꯥ ꯍꯥꯏꯅ ꯈꯜꯂꯒ ꯑꯃꯨꯛꯀ ꯁꯥꯔꯛꯈ꯭ꯔꯦ
ꯑꯥ
ꯅꯣꯡ ꯆꯨꯕꯗꯤ ꯏꯪꯕꯒꯤꯗꯃꯛꯇꯤ ꯅꯨꯡꯉꯥꯏꯕ ꯑꯗꯨ ꯗꯨꯀꯥꯟꯒꯨꯝꯕ ꯁꯣꯂꯣꯟꯒꯨꯝꯕ ꯐꯝꯒꯅꯤ ꯍꯥꯏꯔꯗꯤ ꯅꯣꯡ ꯆꯨꯗꯕ ꯃꯇꯝꯗꯨꯅ ꯅꯨꯡꯉꯥꯏꯗꯤ ꯅꯨꯡꯉꯥꯏꯕꯀꯣ
ꯅꯣꯡ ꯆꯨꯔꯁꯨ ꯃꯄꯥꯟ ꯆꯠꯊꯣꯛ ꯆꯠꯁꯤꯟ ꯇꯧꯕꯗꯣ ꯑꯃꯨꯛ ꯅꯨꯡꯉꯥꯏꯇꯕꯩꯅꯤꯅꯦ ꯍꯣꯏꯗꯤ ꯂꯝꯕꯤ ꯐꯥꯠꯇꯕꯅꯤꯅꯥ